ꯍꯜꯂꯣ ꯍꯜꯂꯣ
ꯍꯜꯂꯣ ꯎꯝ ꯇꯥꯏ ꯇꯥꯏ ꯗꯧꯔꯤꯒꯦ
ꯎꯝ ꯀꯩꯁꯨ ꯇꯧꯗꯦ ꯅꯪꯗꯤ
ꯇꯨꯝꯃꯤ
ꯑꯥ ꯁꯤ ꯀꯔꯤ ꯇꯧꯒꯦꯔꯥ ꯑꯗꯨꯗꯤ
ꯀꯩꯕ
ꯀꯔꯤ ꯇꯧꯒꯦꯔꯥ ꯉꯁꯤ
ꯉꯁꯤꯁꯦ ꯑꯗꯨꯝ ꯂꯩꯒꯅꯤ ꯌꯨꯝꯗ ꯅꯪꯗꯤ
ꯑꯩꯗꯤ ꯎꯝ ꯀ꯭ꯂꯥꯁ ꯂꯩꯌꯦ ꯑꯩꯈꯣꯏꯗꯤ
ꯎꯝ ꯑꯠꯆꯥ ꯆꯥ ꯐꯩꯀꯣ
ꯀꯩ ꯏꯟꯖꯥꯡ ꯆꯥꯔꯕ
ꯎꯝ ꯑꯂꯨꯀꯥ ꯑ ꯑꯦꯛ
ꯑꯆꯥ ꯌꯦꯔꯨꯝ
ꯍꯣꯏ ꯍꯣꯏ ꯌꯦꯔꯨꯝ ꯅꯣꯏꯗꯤ
ꯑꯩꯈꯣꯏꯅ ꯁꯧꯔꯤ
ꯑꯥ
ꯍꯥꯎꯏꯀꯣ ꯅꯣꯏꯗꯤ
ꯎꯝ
ꯀꯅꯥ ꯊꯣꯡꯒꯦ
ꯑꯥ ꯎꯝ ꯀꯨꯛ ꯈꯣꯏ ꯂꯥꯛꯑꯦ ꯑꯩꯈꯣꯏꯗꯤ ꯍꯣꯁꯇꯦꯜꯗ ꯂꯩꯕꯅꯤ
ꯑꯣ ꯀꯩꯔꯦꯅꯦ ꯑꯗꯨꯗꯤ ꯀꯅꯥ ꯀꯅꯥꯥ ꯂꯩꯒꯦ ꯍꯧꯖꯤꯛꯇꯤ ꯃꯤ ꯃꯌꯥꯝ ꯂꯩꯕ꯭ꯔꯣ
ꯎꯝ ꯍꯣꯏ ꯃꯌꯥꯝ ꯂꯩꯌꯦ ꯑꯩꯈꯣꯏꯒꯤ ꯔꯨꯝꯗ ꯃꯤ ꯇꯔꯨꯛ ꯂꯩꯌꯦ
ꯑꯆꯥ ꯆꯥ ꯅꯨꯡꯉꯥꯏꯔꯦ ꯏꯟꯖꯣꯏ ꯇꯧꯔꯦ
ꯎꯝ ꯍꯣꯏ
ꯋꯦꯗꯔꯖꯦ ꯀꯔꯤ ꯍꯥꯏꯅꯤꯡꯉꯤ ꯅꯪ
ꯍꯥꯥ
ꯅꯣꯡ ꯇꯥꯕ꯭ꯔꯣ
ꯎꯝ ꯅꯣꯡ ꯇꯥꯗꯦ ꯑꯗꯨꯕꯨ ꯁꯥꯁꯨ ꯁꯥꯗꯦ ꯇꯥꯁꯨ ꯇꯥꯗꯦ ꯁꯥꯗꯦ ꯍꯧꯖꯤꯛꯀꯟ ꯍꯧꯖꯤꯛꯇꯤ ꯍꯣꯏ ꯅꯨꯡꯉꯥꯏꯌꯦ ꯍꯧꯖꯤꯛꯀꯤ ꯋꯦꯗꯔꯗꯣ ꯎꯝ ꯇꯨꯗꯗꯤ
ꯑꯁꯤꯗꯗꯤ ꯅꯣꯏ ꯈꯔ ꯃꯝ ꯅꯣꯡꯁꯨ ꯇꯥ ꯇꯥ
ꯑꯣ ꯈꯨꯣꯟꯗ ꯂꯩꯕ꯭ꯔꯥ
ꯑ ꯏꯊꯟꯗ ꯂꯩꯌꯦ
ꯑꯣ ꯎꯝ
ꯀꯔꯤ ꯀꯔꯤꯗꯤ ꯇꯧꯔꯤ ꯀꯔꯤ ꯀꯔꯤ ꯇꯧꯔꯤ ꯍꯥꯏꯕ
ꯊꯕꯛ ꯒꯨꯝꯅꯥ ꯇꯧꯕ꯭ꯔꯥ ꯅꯪ
ꯑꯩꯩꯗꯤ ꯇꯧꯗꯦ ꯗꯥ ꯫
ꯑꯣ
ꯎꯝ ꯁꯨꯝ ꯍꯧꯖꯤꯛꯇꯤ ꯐ꯭ꯔꯤꯅꯤ ꯅꯥꯀꯣ ꯇꯨꯝꯃꯝꯕ ꯎꯟ ꯑꯗꯨꯒꯤ ꯅꯦ꯫
ꯎꯝ
ꯃꯩ ꯃꯨꯠꯀ꯭ꯔꯤꯕ꯭ꯔꯣ ꯎꯝ ꯑꯗꯨꯅꯥ ꯇꯧꯐꯝ ꯈꯪꯗꯕꯒꯤ ꯇꯨꯝꯃꯝꯕ ꯫
ꯑꯣ ꯅꯨꯡꯉꯥꯏꯅꯦ ꯑꯗꯨꯗꯤ ꯅꯪꯗꯤ
ꯅꯨꯡꯉꯥꯏꯇꯦ ꯗꯥ꯫
ꯍꯥ
ꯑꯗꯨꯗ ꯑꯃꯨꯛ ꯒꯤꯇꯔꯒꯤ ꯁꯇ꯭ꯔꯤꯡ ꯗꯣ ꯁꯇ꯭ꯔꯤꯡ ꯑꯃꯨꯛ ꯊꯈꯤꯕ ꯑꯍꯥ ꯍꯥ
ꯎꯝ
ꯑꯗꯨꯒꯥ ꯁꯦꯝꯁꯤꯔꯥ ꯁꯦꯝꯒꯨꯝ ꯁꯤꯔꯥꯅꯥ ꯌꯦꯡ ꯉꯕꯅꯤꯗꯥ ꯇꯨꯝꯃꯥꯒꯥ꯫
ꯑꯣ
ꯀꯨꯏꯔꯕꯀꯣ ꯀꯨꯏꯔꯕꯒꯤ ꯄꯥꯏꯕꯗꯨ ꯅꯨꯡꯉꯥꯏꯗ꯭ꯔꯕ ꯫
ꯍꯣꯏ
ꯀꯔꯝ ꯀꯥꯟꯗ ꯀ꯭ꯂꯥꯁ ꯆꯠꯇꯣꯏꯕ ꯍꯧꯖꯤꯛ ꯆꯠꯂꯥꯕꯣ
ꯑꯣ ꯍꯧꯖꯤꯛ ꯕ꯭ꯔꯦꯛ ꯂꯩꯌꯦ ꯄꯨꯡ ꯑꯃꯥꯥ ꯗꯥ ꯀ꯭ꯂꯥꯁ ꯂꯩꯌꯦ꯫
ꯎꯡ ꯑꯁꯤ ꯕ꯭ꯔꯦꯛꯁꯦ ꯌꯥꯝ ꯁꯥꯥꯡꯒꯅꯤꯀꯣ ꯕ꯭ꯔꯦꯛ ꯁꯦ ꯌꯥꯝ ꯁꯥꯡꯕ ꯃꯥꯜꯂꯦ
ꯑꯣ ꯄꯨꯡ ꯑꯃꯥ ꯕ꯭ꯔꯦꯛ ꯋꯥꯟ ꯑꯥꯋꯥꯔ ꯑꯦ ꯍꯦ
ꯀꯩꯒꯤꯅꯣ ꯑꯗꯨꯗꯤ
ꯍꯥ
ꯀꯔꯤꯒꯤꯅꯣ ꯌꯥꯝ ꯁꯥꯡꯉꯤ ꯗꯨꯕꯣ
ꯑꯩꯏꯣꯏꯗꯤ ꯎꯟ ꯅꯨꯡꯉꯥꯏꯇꯦꯗ ꯋꯥꯌꯦ ꯀ꯭ꯂꯥꯁ ꯁꯦ꯫
ꯑꯁ꯭ ꯀꯩꯒꯤ ꯅꯣ ꯅꯦ
ꯍꯨꯝ ꯐꯝꯔꯥꯒ ꯂꯩꯔꯥꯁꯨ ꯌꯥꯏꯌꯦ ꯀ꯭ꯂꯥꯁꯇꯥ
ꯎꯝ ꯑꯗꯨꯕꯨꯗꯤ ꯆꯨꯝꯃꯦ ꯈꯔꯥ ꯈꯔꯥ ꯂꯦꯞꯄꯣ ꯄꯅꯤꯁꯃꯦꯟ ꯈꯔꯥ ꯈꯔꯥ ꯆꯥꯎ ꯑꯗꯨ ꯅꯠꯇ꯭ꯔꯗꯤ ꯋꯥꯔꯥ ꯅꯤꯕ꯫
ꯇꯨ ꯉꯔꯥꯡ ꯐꯨꯠꯕꯣꯜ ꯌꯦꯡꯕ꯭ꯔ
ꯑꯩꯗꯤ ꯌꯦꯡꯗꯦ ꯉꯥꯏꯍꯥꯛ ꯀꯩ ꯍꯥꯏꯕ ꯑꯁꯤ ꯉꯥꯏꯍꯥꯛꯇꯪꯗꯤ ꯌꯦꯡꯉꯝꯃꯦ ꯑꯗꯨꯕꯨ ꯑꯁ ꯇꯨꯝ ꯅꯤꯡꯕꯥ ꯅꯤꯅꯦ ꯇꯨꯝꯃꯣ
ꯎ ꯀꯔꯤ ꯇꯤꯝ ꯁꯄꯣꯔꯠ ꯇꯧꯕ꯭ꯔ ꯅꯪꯗꯤ
ꯇꯧꯗꯦꯗꯥ ꯁꯨꯝ ꯌꯦꯡꯕꯅꯦ
ꯑꯣ
ꯅꯪ ꯌꯦꯡꯕ꯭ꯔꯣ
ꯑꯩꯗꯤ ꯑꯩꯁꯨ ꯑꯩꯗꯤ ꯌꯦꯡꯗꯦꯗꯥ꯫ ꯉꯔꯥꯡꯒꯤꯗꯨ ꯑꯥꯔꯖꯦꯟꯇꯤꯅꯥ ꯗꯣ ꯑꯩ ꯄꯥꯝꯗꯦ ꯑꯗꯨꯗꯒꯤ꯫
ꯑꯣꯀꯦ ꯑꯣꯀꯦ ꯌꯥꯏꯗꯥ ꯀꯩꯁꯨ ꯀꯥꯏꯗꯦ ꯅꯦ ꯌꯦꯟꯑꯦ ꯑꯩꯁꯨ꯫
ꯑꯩ ꯀ꯭ꯂꯥꯁ ꯃꯐꯝꯗꯨꯔ ꯂꯩꯕꯅꯤ
ꯍꯥ
ꯀ꯭ꯂꯥꯁ ꯃꯐꯝꯗꯨꯔꯣ ꯂꯩꯔꯤꯗꯣ
ꯑꯍꯥ ꯅꯠꯇꯦ ꯑꯩꯈꯣꯏ ꯍꯧꯖꯤꯛ ꯔꯨꯝꯗ ꯂꯩꯌꯦ
ꯑꯣꯏ ꯀꯔꯤꯅꯣ ꯒ꯭ꯌꯥꯟ ꯇꯥꯗꯦꯕꯣ ꯅꯣꯏꯒꯤꯁꯦ
ꯑꯣ
ꯎꯝ
ꯐꯩꯅꯦ ꯑꯗꯨꯗꯤ
ꯍ ꯑꯩꯈꯣꯏꯗꯤ ꯕ꯭ꯔꯦꯛ ꯑꯥꯔ ꯃꯇꯝꯗ ꯆꯥꯛ ꯆꯕꯅꯦ
ꯑꯣ ꯑꯣ ꯀꯔꯤ ꯀ꯭ꯂꯥꯁꯅꯣ ꯅꯪ ꯇꯧꯔꯤꯕꯣ
ꯍꯥꯥ
ꯀꯩ ꯀ꯭ꯂꯥꯁꯅꯣꯕ ꯇꯧꯔꯤꯅꯣ
ꯄ꯭ꯔꯣꯐꯦꯁꯟ ꯀꯅꯦ
ꯎꯝ
ꯐꯩ ꯐꯩ ꯀꯅ ꯍꯣꯠꯅꯧ
ꯎꯝ
ꯍꯝ
ꯍꯣꯁꯇꯦꯜꯁꯦ ꯅꯨꯡꯉꯥꯏꯕ꯭ꯔꯣ
ꯑ ꯅꯨꯡꯉꯥꯏꯌꯦ ꯍꯣꯏ ꯅꯨꯡꯉꯥꯏꯕꯅꯦ
ꯎꯝ
ꯍ
ꯅꯨꯡꯕꯨ ꯅꯨꯡꯉꯥꯏꯗꯤ ꯁꯤꯗꯅ
ꯎꯝ
ꯉꯔꯥꯡꯗꯤ ꯉꯟꯅ ꯇꯨꯝꯕ ꯃꯥꯜꯂꯦꯀꯣ ꯅꯪ
ꯍꯣꯏ ꯅꯔꯥꯡꯗꯤ ꯄꯨꯡ ꯑꯃꯗꯨꯅ
ꯎꯝ ꯍꯣꯏꯅꯦ ꯑꯗꯨꯗꯤ
ꯍ
ꯃꯤ ꯌꯥꯝ ꯂꯩꯕ꯭ꯔꯣ ꯅꯪꯉꯣꯟꯗ ꯑꯦ ꯅꯅꯥꯥꯛꯇ
ꯍꯣꯏ
ꯎꯝ ꯐꯩ ꯐꯩ ꯀꯔꯤꯒꯤ ꯃꯈꯣꯟꯗ ꯌꯥꯝ ꯂꯩꯕ ꯃꯥꯟꯕ
ꯍꯣꯏ ꯍꯣꯏ ꯌꯥꯝ ꯂꯩꯌꯦ
ꯎꯝ ꯁꯥꯏ ꯍꯦ ꯉꯁꯤꯗꯤ
ꯑꯣ ꯍꯣꯏ ꯁꯤꯗꯁꯨ ꯎꯝ ꯁꯤꯗꯁꯨ ꯈꯔ ꯈꯔ ꯁꯥꯡꯉꯤ
ꯎꯝ ꯎꯝ ꯈꯥꯅꯥꯎꯁꯦ ꯅꯥꯏꯌꯦ
ꯎꯝ
ꯅꯣꯡꯔꯛꯇ ꯆꯠꯄꯅꯤꯅꯕ
ꯎꯝ
ꯅꯣꯏꯗꯤ ꯑꯗꯨꯝ ꯆꯥꯛ ꯊꯣꯡꯗ꯭ꯔꯦ ꯑꯗꯨꯝ ꯃꯣꯏꯅ ꯄꯤꯖꯔꯦ
ꯃꯣꯏ ꯆꯒ꯭ꯔꯥ
ꯎꯝ
ꯎꯝ ꯃꯣꯏꯅ ꯊꯣꯡꯒꯦ
ꯎꯝ ꯐꯩ ꯐꯩ
ꯎꯝ
ꯌꯥꯝ ꯌꯥꯝ ꯆꯥꯁꯤꯜꯂꯨ
ꯎꯝ
ꯇꯌꯥꯔ
ꯍꯥ
ꯎꯝ
ꯍꯌꯦꯡꯗꯤ ꯀꯔꯤ ꯇꯧꯒꯦꯔꯥ
ꯑꯗꯨꯝ ꯂꯩꯒꯅꯤꯗ ꯅꯪꯗꯤ
ꯑ ꯑꯩꯗꯤ ꯍꯥꯌꯦꯡꯁꯨ ꯀ꯭ꯂꯥꯁ ꯂꯩꯌꯦ
ꯑꯣꯍꯣ
ꯎꯝ
ꯐꯩ ꯐꯩ ꯎ ꯑꯁ ꯃꯤꯁꯤꯡꯁꯦ ꯄꯨꯔꯥ ꯕꯦꯔꯅꯤꯍꯦ ꯃꯩ ꯂꯥꯛꯕꯔꯣ ꯅꯣꯢꯔꯣꯝꯗꯗꯤ
ꯎꯝ ꯍꯥ
ꯃꯩ ꯂꯛꯕ꯭ꯔꯣ
ꯍꯣꯏ ꯂꯥꯛꯑꯦ ꯑꯗꯨꯨꯗꯨꯒꯤ
ꯑꯁ ꯂꯥꯛꯇꯦ ꯉꯔꯥꯡꯗꯒꯤ ꯃꯩ ꯂꯥꯛꯇꯕꯅꯤꯅ ꯅꯨꯡꯉꯥꯢꯇꯦ
ꯑꯣ ꯋꯥꯔꯅꯤ ꯑꯗꯨꯗꯤ ꯗꯤ
ꯍꯣꯏ ꯁꯥꯢꯑꯦꯒꯣ
ꯎꯝ ꯁꯥꯢꯑꯦ
ꯑ ꯀꯥꯞꯄꯣ ꯑꯗꯨꯗꯤ ꯁꯥꯔꯗꯤ
ꯑꯗꯨꯔꯦ ꯎ
ꯐꯦꯟ ꯊꯥꯔꯒ ꯂꯩꯌꯨꯅꯦ ꯁꯥꯔꯗꯤ
ꯑꯣ ꯃꯅꯤꯁꯗ
ꯍ
ꯅꯨꯡꯁꯥ ꯁꯝꯍꯜꯂꯁꯨ ꯀꯣꯛ ꯉꯥꯎꯋꯦꯕ
ꯎꯝ ꯍꯣꯏ ꯋꯥꯏꯌꯦ ꯆꯕꯁꯨ
ꯌꯥꯝ ꯈꯪꯕꯅꯤꯅ
ꯑꯥ
ꯌꯥꯝꯅ ꯈꯪꯉꯤꯀꯣ ꯍꯥꯏꯕꯥ
ꯃꯤ ꯌꯥꯝ ꯂꯩꯕ꯭ꯔꯣ ꯌꯥꯝ ꯂꯩꯕ꯭ꯔꯣꯗꯣ ꯍꯥꯏꯕ ꯃꯤꯗꫭ ꯃꯌꯥꯝ ꯂꯩꯕ꯭ꯔꯣ ꯍꯥꯏꯕꯥ